ꯑ ꯍꯜꯂꯣ ꯑꯣ ꯅꯨꯡꯉꯥꯏꯔꯤꯕ ꯇꯥꯏꯌꯦ ꯇꯥꯏꯌꯦ ꯅꯨꯡꯉꯥꯏꯔꯤꯕ꯭ꯔꯣ
ꯑ ꯅꯨꯡꯉꯥꯏꯔꯤꯅꯦ ꯅꯪꯁꯨ ꯎꯗꯕ ꯀꯨꯏꯔꯦꯅꯦ ꯏꯇꯥꯎ
ꯑꯁ ꯎꯗꯕ ꯈꯥꯛꯇ ꯅꯠꯇꯦꯅꯦ ꯈꯣꯟꯖꯦꯜ ꯐꯥꯎ ꯇꯥꯖꯕ ꯀꯨꯏꯔꯦꯅꯦ
ꯑꯥꯁ ꯑꯗꯨꯅꯦ ꯑꯥ ꯅꯪꯒꯤ ꯈꯣꯟꯖꯦꯜ ꯇꯥꯕ ꯃꯇꯝꯗ ꯄꯨꯛꯅꯤꯡꯁꯦ ꯀꯔꯦ ꯀꯩꯅꯣ ꯇꯧꯌꯦ ꯌꯥꯝ ꯍꯔꯥꯎꯔꯒ ꯂꯩ ꯂꯩꯌꯦꯅꯦ
ꯑ ꯑꯁ ꯑꯩꯁꯨ ꯑꯩꯁꯨ ꯑꯗꯨꯃꯥꯏꯅ ꯂꯩꯔꯕꯅꯤ
ꯑ ꯑꯩ ꯅꯍꯥꯟ ꯂꯥꯛꯄ ꯃꯇꯝꯗꯁꯨ ꯊꯦꯡꯅꯁꯦ ꯍꯥꯏꯕ ꯃꯇꯝꯗ ꯅꯪꯅ ꯊꯕꯛ ꯂꯩꯌꯦ ꯍꯥꯏꯕꯒꯤ ꯎꯅꯗ꯭ꯔꯦꯕ ꯊꯨꯅꯥꯉꯥꯏ ꯐꯪꯗ꯭ꯔꯦꯕ
ꯌꯨꯝꯗ ꯑꯃꯨꯛꯀ ꯅꯪ ꯍꯟꯕꯁꯦ ꯅꯨꯡꯉꯥꯏꯕ꯭ꯔꯥ ꯌꯨꯝꯗꯁꯨ
ꯑ ꯍꯟꯗꯛꯀꯤꯁꯦ ꯅꯣꯡ ꯇꯥꯕ ꯃꯇꯝꯗ ꯌꯥꯝ ꯁꯥꯏꯌꯦꯅꯦ ꯇꯝꯄꯥꯛꯇ ꯂꯩꯕꯒꯨꯝ ꯃꯅꯥꯏꯅꯦ ꯁꯥꯕꯗꯣ ꯍꯦꯟꯒꯠꯂꯦꯕ ꯏꯁ ꯃꯥꯔꯀꯨꯔꯤꯗ ꯂꯩꯕꯒ ꯆꯞ ꯃꯥꯟꯅꯈ꯭ꯔꯦꯅꯦ ꯅꯨꯡꯊꯤꯟ ꯅꯨꯡꯊꯤꯟ ꯅꯨꯡꯊꯤꯟꯗꯗꯤ ꯑ ꯑꯁ ꯑꯥ ꯅꯍꯥꯟ ꯑꯩ ꯀꯩꯅꯣꯒꯤ ꯔꯤꯁꯥꯁ ꯇꯧꯅꯤꯉꯥꯏ ꯆꯠꯄ ꯀꯣ ꯁꯥꯕꯗꯣ ꯇꯦꯝꯄꯔꯦꯆꯔ ꯋꯥꯡꯕꯗꯣ ꯑꯗꯨꯝ ꯆꯠꯄ
ꯆꯥꯛ ꯏꯟꯁꯥꯡꯗꯤ ꯆꯥꯕ ꯂꯣꯏꯔꯕ
ꯑꯥ ꯑꯩꯁ ꯉꯁꯥꯏꯗꯒꯤ ꯆꯥꯈ꯭ꯔꯦꯅ ꯑꯃꯨꯛꯀ ꯂꯥꯝꯕ ꯍꯧꯔꯦ
ꯑꯩꯁꯨ ꯀꯔꯤ ꯌꯦꯟꯁꯥꯡ ꯆꯥꯔꯒꯦ
ꯑꯩ ꯉꯁꯤ ꯎꯁꯣꯏ ꯆꯥꯏ ꯑꯃꯨꯛꯀ ꯑꯣꯛꯁꯥ ꯑꯀꯪꯕꯗꯣ
ꯑꯁ ꯌꯥꯏꯅꯦ ꯃꯊꯧ ꯌꯥꯝ ꯃꯊꯧ ꯐꯖꯅ ꯇꯧꯍꯟ ꯇꯧꯕ ꯌꯥꯔꯅꯤ ꯑꯗꯨꯗꯤ ꯑꯩꯗꯤ ꯉꯁꯤ ꯑꯩꯁꯨ ꯑꯩꯁꯨ ꯍꯧꯖꯤꯛ ꯊꯣꯡꯔꯤꯗꯤ ꯏꯃꯥꯟꯅꯕ ꯑꯃꯗ ꯊꯣꯡꯔꯤ ꯀꯟꯅ
ꯑꯁ ꯆꯥꯗ꯭ꯔꯤꯕ꯭ꯔꯣ ꯊꯦꯡꯉꯤꯅꯦ
ꯆꯥꯗ꯭ꯔꯤꯌꯦ ꯊꯣꯡꯉꯤꯌꯦ ꯑꯁ ꯉꯔꯥꯡ ꯊꯦꯡꯅ ꯇꯨꯝꯕꯒꯤꯀꯣ ꯑꯗꯨꯒꯤ ꯁꯨꯝ ꯊꯕꯛ ꯂꯩꯇꯕꯅꯤꯅ ꯐ꯭ꯔꯤꯗ ꯂꯩꯒꯅꯤ ꯍꯥꯏꯅ ꯊꯦꯡꯅ ꯇꯨꯝꯕꯅꯤꯗ ꯑꯗꯨ ꯊꯦꯡꯉꯁꯨ ꯊꯦꯡꯉꯁꯨ ꯆꯁꯤ ꯍꯥꯏꯅꯀꯣ ꯉꯁꯤꯗꯤ ꯑꯩꯈꯣꯏꯒꯤ ꯇꯤꯝꯗꯣ ꯁꯥꯟꯅꯒꯗꯕꯅꯤꯅ ꯍꯣꯔꯦꯟꯗꯤ ꯑꯍꯥꯎꯕ ꯑꯍꯥꯎꯕ ꯂꯩꯔꯒ ꯆꯥꯔꯒ ꯉꯥꯏꯔꯒ ꯂꯩꯒꯦꯕ ꯍꯣꯔꯦꯟꯗꯤ ꯐꯖꯅ
ꯑꯩ ꯏꯔ ꯑꯃꯨꯕꯥꯥꯗꯣ ꯐꯪꯒꯨ ꯃꯟꯥꯟꯕ ꯀꯥꯡꯕꯨꯗꯣ ꯁꯞꯄꯣꯔꯠ ꯇꯧꯋꯦꯕ ꯉꯝꯗ꯭ꯔꯦꯅꯦ ꯑꯁ
ꯃꯣꯏꯗ ꯑ
ꯄꯥꯗꯁꯨ ꯌꯥꯗ꯭ꯔꯦꯅꯦ ꯉꯔꯥꯡꯒꯤꯁ
ꯑꯁ ꯉꯔꯥꯡꯒꯤꯗ ꯉꯔꯥꯡꯒꯤꯗ ꯌꯥꯗꯦ ꯃꯣꯏꯁꯤ ꯍꯟꯗꯛ ꯉꯔꯥꯡꯁꯤ ꯌꯥꯏ ꯌꯥꯗꯅꯦ ꯀꯃꯥꯏꯅ ꯇꯧꯖꯂꯥ ꯈꯪꯗꯦ ꯑꯁ
ꯐꯪꯁꯨ ꯐꯪꯗ꯭ꯔꯦ ꯑꯁ ꯊꯤꯅ ꯇꯧꯕꯤꯈ꯭ꯔꯦꯅꯦ ꯑꯇꯣꯞꯄ ꯇꯤꯟꯅꯀꯣ
ꯑꯁ ꯑꯩꯅ ꯁꯨꯝ ꯈꯟꯕꯗ ꯁꯤꯒꯤ ꯇꯤꯝꯁꯦ ꯉꯔꯥꯡꯒꯤ ꯉꯝꯕ ꯇꯤꯝꯗꯨ ꯐꯥꯏꯅꯦꯜꯁꯨ ꯂꯧꯁꯨ ꯂꯧꯔꯝꯕ ꯌꯥꯏꯀꯣ
ꯑꯗꯨꯝ ꯍꯣꯏ ꯂꯧꯕꯁꯤ ꯎꯝ ꯂꯧꯕ ꯆꯥꯟꯁꯇꯤ ꯌꯥꯝ ꯂꯩ ꯅꯣꯏꯒꯤ ꯁꯅꯥꯕ ꯃꯑꯣꯡꯗꯣꯀꯣ
ꯎꯝ ꯂꯧꯕ ꯆꯥꯟꯁ ꯌꯥꯝ ꯂꯩ ꯃꯣꯏꯒꯤ ꯃꯇꯝ ꯂꯣꯏꯗꯧꯔꯦ ꯍꯥꯏꯕ ꯐꯥꯎ ꯐꯖꯅ
ꯎꯝ
ꯏꯅꯔꯖꯤꯗꯣ ꯍꯟꯊꯗ꯭ꯔꯤꯕ ꯃꯥꯜꯂꯦꯕ
ꯍꯣꯏ ꯅꯣꯏꯒꯤ ꯏꯁꯇꯥꯃꯤꯅꯥꯗ ꯌꯥꯝ ꯀꯜꯂꯦꯕ ꯆꯦꯟ ꯑꯃꯁꯨ ꯆꯦꯜꯂꯕꯀꯣ ꯃꯨꯀꯟ ꯁꯞꯕꯁꯤꯤ ꯆꯪꯃꯨꯁꯨ ꯑꯁ ꯑꯐꯥꯎꯕ ꯉꯥꯛꯇ ꯆꯪꯅꯛꯏꯅꯦ ꯌꯦꯡꯉꯗꯣ ꯍꯥꯟꯅ ꯆꯥꯡꯕꯣꯏꯗ ꯊꯤꯕ ꯀꯥꯡꯄꯨꯅꯦꯕ
ꯃꯥꯅꯦ ꯍꯣꯏ
ꯃꯇꯝ ꯂꯣꯏꯅꯉꯥꯏ ꯃꯇꯝ ꯃꯇꯝ ꯂꯣꯏꯅꯉꯥꯏ ꯃꯇꯝ ꯎꯝ
ꯃꯣꯏꯗꯤ ꯀꯣꯟꯅ ꯆꯪꯂꯛꯄ ꯀꯥꯡꯕꯨꯗꯨꯒꯅ ꯂꯩꯩꯔꯛꯏꯅꯤꯀꯣ
ꯑꯣ ꯅꯥꯏꯅꯦ ꯑꯣ ꯑꯗꯣ ꯑꯩꯈꯣꯏꯅ
ꯃꯣꯏꯗꯤ ꯏꯁꯇ꯭ꯔꯦꯇꯤꯖꯤ ꯑꯃꯗꯤ ꯂꯩꯗꯤ ꯂꯩꯀꯣ ꯍꯥꯏꯗꯤ ꯑꯩꯈꯣꯏꯒꯤ ꯋꯥꯈꯜꯂꯣꯟꯗꯗꯤ ꯐꯖ ꯐꯖꯕꯁꯤꯡꯗꯣ ꯍꯥꯟꯅ ꯑꯩꯈꯣꯏꯗꯤ ꯆꯪꯍꯟꯅꯕ ꯍꯣꯠꯅꯩꯗꯅ ꯃꯣꯏꯒꯤ ꯃꯣꯏꯒꯤ ꯀꯣꯛꯁꯤꯦ ꯁꯨꯃꯥꯏꯅ ꯇꯧꯗꯣꯏꯕ ꯍꯩꯕ ꯃꯔꯛꯇ ꯍꯩꯗꯕꯁꯨ ꯈꯔ ꯈꯔ ꯊꯦꯠꯂꯒ ꯀꯩꯅꯣ ꯇꯧꯔꯛꯄꯗ ꯑꯃꯔꯣꯝꯗ ꯍꯥꯏꯔꯒ ꯁꯤ ꯐꯩꯅꯤ ꯍꯥꯏꯗꯤ ꯑꯍꯩꯕ ꯀꯥꯡꯕꯨ ꯈꯛꯇ ꯍꯥꯟꯅ ꯆꯪꯉꯒ ꯏꯟꯖꯣꯔꯒꯨꯝꯕ ꯇꯧꯕ ꯀꯥꯟꯗ ꯕꯦꯦꯛꯀꯞ ꯂꯥꯛ ꯉꯥꯏ ꯑꯃꯨꯛ ꯂꯩꯇ꯭ꯔꯤꯗꯅꯦ
ꯎꯝ ꯍꯥꯏꯗꯤ ꯏ ꯉꯔ ꯂꯩꯀ ꯊꯪꯒꯨ ꯃꯥꯟꯕ ꯅꯨꯄꯥꯗꯨꯣ ꯑꯩꯁ ꯑꯩꯗꯤ ꯒꯧ ꯆꯪꯒꯦꯔꯥꯅ ꯀꯩꯅꯣ ꯋꯥꯈꯜ ꯆꯥꯎꯅ ꯂꯩꯌꯦꯕ
ꯑꯥ
ꯇꯗꯤ ꯑꯁ ꯌꯥꯗ꯭ꯔꯦꯅꯦ
ꯏꯃꯥꯟꯅꯕ ꯏꯃꯥꯟꯅꯕ ꯑꯩꯒ ꯂꯩꯃꯤꯟꯅꯕꯗꯨꯁꯨ ꯁꯞꯄꯣꯔꯠ ꯑꯃꯃꯝ ꯇꯧꯕꯅꯤ ꯑꯩꯅ ꯑꯩꯅ ꯑꯉꯝꯕ ꯇꯤꯝꯗꯣ ꯇꯧꯕ ꯑꯃꯅ ꯊꯦꯡꯒꯨ ꯐꯕ ꯀꯥꯡꯕꯨꯗ ꯇꯧꯕꯀꯣ ꯑꯗꯨꯅꯦ ꯏꯕꯥꯥꯅꯤ ꯃꯔꯩ ꯈꯔ ꯌꯦꯟꯅꯔꯒ ꯌꯦꯡꯕꯅꯤ ꯌꯥꯏꯅꯤ ꯍꯥꯏꯅꯒꯣ
ꯍꯧꯗꯣꯡꯅ ꯍꯧꯗꯣꯡꯅ ꯎꯆꯤ ꯐꯥꯕꯒꯨꯝ ꯇꯧꯋꯦꯅꯦ ꯉꯔꯥꯡꯒꯤ ꯁꯅꯥꯄꯣꯠꯇꯗꯤ ꯑꯁ ꯌꯥꯗꯔꯦ
ꯅꯨꯄꯥ ꯑꯃ ꯑꯉꯥꯡꯗꯨꯅ ꯍꯒꯣꯜ ꯑꯃꯨꯛꯀ ꯆꯟꯕꯗꯨ ꯑꯣꯞꯁꯥꯏꯠ ꯂꯧꯗ꯭ꯔꯗꯤ ꯑꯍꯨꯝ ꯇꯥꯗꯧꯔꯤꯅꯦꯕꯣ
ꯑꯗꯨ ꯑꯣꯞꯁꯥꯏꯠ ꯅꯠꯇꯦꯅꯦ ꯃꯣꯏꯅ ꯀꯩꯅꯣꯒꯤ ꯐꯖꯅ ꯌꯦꯡꯗꯕꯅꯤꯕ ꯀꯩꯅꯣꯒꯤ ꯑꯇꯣꯞꯄ ꯀꯝꯄꯨꯗꯨꯅ ꯃꯣꯏꯒꯤ ꯈꯨꯠꯁꯤ ꯌꯥꯝ ꯁꯥꯡꯃꯒ ꯂꯥꯛꯑꯦꯕ
ꯃꯥꯅꯦ ꯈꯨꯗꯣ ꯁꯥꯡꯒꯂꯦ
ꯎ ꯑꯗꯨ ꯑꯗꯨ ꯀꯩꯅꯣꯒꯤ ꯃꯣꯏꯁꯨꯦ ꯐꯖꯅ ꯌꯦꯡꯕꯤꯗꯦꯅꯦ
ꯎꯝ ꯃꯥꯅꯦ ꯃꯥꯅꯤ ꯑꯁ ꯈꯟꯕꯅꯦ ꯑꯁ ꯃꯣꯏꯅ ꯀꯃꯥꯏꯅ ꯑꯗꯨꯐꯥꯎ ꯑꯃꯨꯛ ꯎꯄꯤꯤꯔꯝꯃꯗꯤꯀꯣ
ꯎꯝ
ꯑꯁ ꯌꯥꯝ ꯅꯨꯡꯉꯥꯏꯗꯕꯅꯤ ꯑꯗꯨ ꯑꯉꯥꯡꯗꯨꯁꯨ ꯌꯥꯗꯤ ꯌꯥꯏꯀꯣ
ꯑꯥ ꯌꯥꯏ ꯑ
ꯑ
ꯀꯥꯡꯒꯨ ꯃꯥꯟꯕ ꯀꯥꯡꯕꯨꯨꯕꯨꯗꯤ ꯊꯠ ꯐꯧ ꯂꯧꯔꯣꯏꯗ꯭ꯔꯥ ꯈꯪꯉꯤꯅꯦ ꯃꯣꯏꯒꯤ ꯃꯑꯣꯡꯗ
ꯊꯥ꯭ꯔꯠ ꯃꯦꯠꯆ ꯑꯃꯨꯛꯀ ꯂꯩꯒꯗ꯭ꯔꯅꯦ
ꯂꯩꯌꯦꯅꯦ
ꯑꯣ ꯑꯆꯆꯥ
ꯐꯥꯏꯅꯦꯜ ꯀꯥꯡꯝꯄꯨ ꯇꯤꯝ ꯑꯅꯤ ꯁꯅꯥꯕꯗꯣ ꯑꯃꯅ ꯆꯝꯄꯤꯌꯟ ꯂꯧꯒꯗꯕꯅꯤꯅ
ꯎꯝ
ꯑꯗꯣ ꯑꯃꯅ ꯑꯔꯅ ꯆꯞ ꯑꯗꯨꯒꯤ ꯊꯥꯔꯠꯀꯤ ꯂꯩꯔꯁꯨ ꯌꯦꯡꯒꯗꯕꯅꯤ
ꯑꯣ ꯑꯆ ꯆꯥ ꯊꯥꯗꯗꯤ ꯉꯝꯃꯁꯨ ꯎꯄꯥꯏ ꯀꯩꯅꯣ ꯆꯥꯊꯣꯡꯅꯉꯥꯏ ꯂꯩꯇꯦꯅꯦꯀꯣ ꯃꯤꯅ ꯍꯧꯖꯤꯛ ꯇꯝꯅꯔꯤꯁꯦ ꯃꯀꯣꯛꯊꯣꯡ ꯃꯀꯣꯛꯊꯣꯡꯗꯨꯅꯦꯕ ꯇꯝꯔꯛ ꯀꯩꯅꯣ ꯀꯩꯅꯣ ꯇꯧꯕꯁꯦ
ꯃꯀꯣꯛꯊꯣꯡꯕꯗ ꯃꯀꯣꯛꯊꯣꯡꯕ ꯈꯛꯇꯅꯦ ꯃꯀꯣꯛꯊꯣ ꯉꯟꯅ ꯆꯞꯁ ꯔꯅꯆꯞꯁꯨ ꯃꯤꯡꯆꯠ ꯂꯩꯇꯦꯕ
ꯑꯅꯤꯃꯛ ꯍꯧꯖꯤꯛꯀꯥꯟ ꯍꯧꯖꯤꯛꯀꯥꯟ ꯐꯥ꯭ꯔꯁ ꯐꯥꯎ ꯀꯥꯟꯅꯗ꯭ꯔꯤꯅꯦ ꯆꯝꯄꯤꯌꯣꯟ ꯆꯝꯄꯤꯌꯣꯟ
ꯑ ꯆꯝꯄꯤꯌꯣꯟ ꯇꯣꯞ ꯇꯣꯞ ꯆꯠꯀꯗꯕꯅꯤ
ꯐꯥꯔꯁ ꯀ꯭ꯂꯥꯁꯁꯤꯞ ꯐꯥꯔꯁ ꯀ꯭ꯂꯥꯁꯁꯦ ꯄꯩ ꯄꯩꯔꯒ ꯊ ꯂꯩꯔꯦꯕ ꯍꯧꯖꯤꯛꯀꯥꯟ
ꯎꯝ ꯑꯩꯁꯨ ꯉꯔꯥꯡ ꯀꯩꯅꯣꯒꯤ ꯊꯥꯡꯒꯨ ꯀꯝꯄꯨꯗꯣ ꯀꯩꯅꯣꯒꯤ ꯁꯞꯄꯣꯔꯠ ꯇꯧꯅꯉꯥꯏ ꯆꯪꯂꯛꯄꯅꯦꯕ ꯉꯔꯥꯡ ꯊꯦꯡꯅ ꯍꯜꯂꯛꯄꯒꯣ ꯀꯩꯅꯣꯒꯤ ꯐ꯭ꯂꯥꯏꯗ ꯑꯥꯗ ꯆꯪꯉꯤꯅꯦ
ꯆꯛꯆꯥ
ꯆꯛꯆꯥꯕ ꯑꯥꯗ ꯆꯪꯂꯒ ꯍꯜꯂꯛꯄꯅꯦꯕ ꯀꯩꯅꯣꯒꯤ ꯑꯌꯨꯛ ꯉꯟꯇꯥꯒꯤ ꯀꯩꯅꯣ ꯐ꯭ꯂꯥꯏꯗꯨꯒꯣ
ꯎꯝ
ꯈꯪꯗ꯭ꯔꯦ ꯑ ꯅꯣꯡ ꯆꯨꯗꯦ ꯅꯨꯡꯁꯥ ꯀꯟꯅ ꯁꯨꯅꯦ
ꯑꯁ ꯁꯣꯝꯗꯁꯨ ꯐꯖꯅ ꯌꯩꯔꯛꯀꯗꯕ ꯃꯥꯜꯂꯤꯅꯦ ꯍꯧꯖꯤꯛ ꯍꯧꯖꯤꯛꯃꯛꯗꯤ ꯅꯣꯡ ꯈꯔ ꯃꯝꯕ ꯑꯣꯏꯔꯁꯨ ꯀꯔꯣ ꯌꯥꯝ ꯀꯩꯅꯣ ꯇꯧꯕꯗꯣ ꯍꯨꯁꯤꯃꯤꯠ ꯑꯣꯏꯕꯗꯣ ꯁꯨꯃꯥꯏꯅ ꯑꯣꯏꯌꯦꯕ
ꯑꯇꯤꯌꯥꯁꯦ ꯁꯥꯎꯔꯒ ꯂꯩꯕ꯭ꯔꯥ ꯗ꯭ꯔꯨꯡꯗꯨꯟ ꯇꯧꯔꯒ ꯂꯩꯕ꯭ꯔꯥ
ꯑꯥ ꯑꯗꯨꯃꯛꯇꯤ ꯇꯧꯗꯦꯗ ꯑꯇꯤꯌꯥꯁꯦ ꯁꯨꯝ ꯌꯦꯡꯕꯗ ꯀꯩꯅꯣ ꯂꯥꯏꯆꯤꯟꯁꯤꯅꯗꯤ ꯈꯨꯞꯇꯤ ꯈꯨꯨꯞꯁꯜꯂꯦ ꯑꯗꯨꯕꯨ ꯃꯅꯤꯟꯗꯨꯗꯤ ꯁ꯭ꯋꯥꯏꯗ ꯁ꯭ꯋꯥꯏꯗ ꯌꯧꯔꯛꯏꯕ ꯑꯗꯨꯅꯤ
ꯑꯁ ꯑꯩꯈꯣꯏ ꯆꯤꯡꯗꯗꯤ ꯏꯁ ꯅꯨꯡꯁꯥ ꯀꯟꯅ ꯁꯥꯏ ꯁꯥꯗꯨꯛ ꯇꯣꯡꯉꯥꯜꯂꯦꯕ ꯈꯪꯗꯦ ꯍꯌꯦꯡꯂ ꯑꯗꯨ ꯍꯌꯦꯡ ꯍꯪꯆꯤꯠꯂ ꯑꯗꯨꯝ ꯅꯣꯡ ꯆꯨꯒꯦꯔꯀꯣ
ꯎꯝ ꯑꯁ ꯁꯣꯝꯅꯁꯨ ꯌꯥꯗꯦꯅꯦ ꯍꯦꯛꯇ ꯆꯨ ꯅꯣꯡ ꯆꯨꯕꯗꯣ ꯄꯥꯝꯗꯤ ꯄꯥꯝꯃꯦ ꯍꯩꯗꯨ ꯍꯦꯛꯇ ꯆꯨꯔꯕ ꯆꯠꯊꯣꯛ ꯆꯠꯁꯤꯟꯁꯦ ꯌꯥꯗꯦ ꯂꯩꯈꯣꯝꯅ ꯄꯨꯡꯆꯥꯏ ꯆꯥꯏꯔꯦ ꯅꯍꯥꯟ ꯉꯔꯥꯡꯗꯣ ꯕꯖꯥꯔ ꯔꯣꯝꯗ ꯆꯦꯟꯕ ꯆꯠꯁꯦ ꯋꯦꯗ꯭ꯔ ꯐꯩ ꯍꯥꯏꯅ ꯆꯠꯄ ꯀꯥꯟꯗ ꯍꯥꯟꯅꯒꯤ ꯆꯨꯔꯝꯕꯁꯤꯡꯗꯣ ꯏꯁꯤꯡꯗꯣ ꯐꯖꯅ ꯂꯩꯍꯧꯕ ꯃꯥꯜꯂꯦ ꯑꯁ ꯂꯩꯈꯣꯝꯒꯗꯣ ꯇꯩꯔꯒ ꯍꯜꯂꯛꯏꯅꯦ
ꯎꯝ ꯑꯩ ꯅꯨꯄꯤꯅꯁꯨ ꯑꯩ ꯀꯩꯅꯣꯒꯤ ꯍꯥꯞ ꯀꯩꯅꯣꯒꯤ ꯀ꯭ꯋꯥꯇ꯭ꯔ ꯄꯦꯟ ꯑꯃ ꯂꯩꯌꯦ ꯋꯥꯏ ꯀꯂ꯭ꯔꯗ ꯑꯁ ꯃꯃꯥꯡꯗꯗꯤ ꯌꯥꯝ ꯀꯩꯅꯣ ꯌꯥꯝ ꯁꯦꯡꯅꯒ ꯂꯩꯕ ꯑꯗꯨꯕꯨ ꯑꯦ ꯑꯣ ꯃꯅꯤꯡꯗꯗꯤ ꯌꯥꯗ꯭ꯔꯦꯅꯦ ꯂꯩꯈꯣꯝ ꯉꯥꯛ ꯇ ꯍꯩ ꯍꯥꯏ
ꯎꯝ
ꯌꯥꯗꯣꯏꯅꯦ ꯑꯁ ꯑꯩꯈꯣꯏ ꯁꯨꯃꯥꯏꯅ ꯇꯧꯋꯦꯅꯦ ꯆꯤꯡꯗꯁꯨꯀꯣ ꯑꯩꯈꯣꯡ ꯉꯥꯛꯇ ꯆꯠꯊꯣꯛꯄꯗꯤꯝ ꯅꯨꯡꯉꯥꯏꯇꯦ ꯒꯥꯔꯤꯒꯤ ꯂꯝꯕꯤ ꯐꯥꯎꯁꯤ ꯑꯗꯨꯝ ꯆꯠꯄ ꯅꯨꯡꯉꯥꯏꯇꯦ ꯃꯦꯗꯥꯝꯁꯦ ꯑꯣꯖꯥ ꯃꯆꯥ ꯇꯧꯋꯤꯅꯦ
ꯈꯨꯟꯗ
ꯑ ꯈꯟꯗꯥ
ꯐꯩ ꯐꯩ ꯂꯥꯏꯔꯤꯛ ꯍꯩꯕ ꯂꯥꯏꯔꯤꯛ ꯍꯩꯕ ꯅꯨꯄꯤ ꯀꯥꯎꯕꯒꯤ ꯅꯪ ꯐꯪꯕꯒꯤ ꯑꯐꯕꯅꯤꯀꯣ ꯑꯗꯣ
ꯎꯝ
ꯍꯥꯏꯗꯤ ꯂꯥꯏꯔꯤꯛ ꯍꯩꯇꯕ ꯂꯥꯏꯔꯤꯛ ꯍꯩꯇꯕ ꯅꯨꯄꯤꯗꯣ ꯅꯪ ꯐꯪꯉꯝꯃꯗꯤ ꯁꯤ ꯇ ꯁꯤꯒꯤ ꯑꯣꯄꯣꯔꯆꯨꯅꯤꯇꯤꯁꯦ ꯅꯪ ꯑꯩ ꯅꯨꯄꯤ ꯐꯪꯉꯔꯣꯏꯕ
ꯎ ꯑꯗꯨ ꯑꯁ ꯑꯗꯨ ꯀꯥꯎꯗ꯭ꯔꯗꯤ ꯀꯩꯅꯣꯒꯤ ꯂꯧ ꯏꯪꯈꯣꯡꯗ ꯅꯨꯡꯁꯥ ꯑꯗ ꯑꯁ ꯃꯥꯏ ꯊꯣꯛꯂꯒ ꯆꯠꯂꯒ ꯂꯩꯒꯅꯤꯅꯦ
ꯍꯧꯖꯤꯛꯀꯥꯟꯗꯤ ꯑꯩꯈꯣꯏ ꯂꯣꯟꯗꯤ ꯐꯖꯅ ꯈꯪꯔꯝꯅꯤ
ꯑꯁ ꯍꯟꯗꯛꯄꯨꯗꯤ ꯑꯩꯈꯣꯏꯗꯒꯤ ꯍꯦꯟꯅ ꯈꯪꯈ꯭ꯔꯦꯅꯦ
ꯑ ꯌꯥꯕꯖꯥꯅꯤꯍꯦ
ꯋꯥꯉꯥꯡ ꯁꯉꯥꯡꯈꯗꯀꯣ
ꯎꯝ ꯑꯉꯥꯡꯁꯤꯡꯁꯤ ꯀꯃꯥꯏ ꯀꯃꯥꯏꯅ ꯇꯧꯔꯤ ꯍꯧꯖꯤ ꯅꯨꯡꯉꯥꯏꯔꯤꯕ꯭ꯔꯣ
ꯑꯥ ꯑꯉꯥꯡ ꯈꯔꯗꯤ ꯑꯥꯤ ꯌꯥꯝ ꯁꯥꯊꯤ ꯁꯥꯊꯤꯔꯦ ꯍꯟꯗꯛꯇꯤ
ꯑꯁ ꯃꯄꯥꯒ ꯃꯄꯥꯒꯤ ꯃꯇꯧ ꯇꯝꯕ ꯃꯥꯜꯂꯤꯍꯦ
ꯎ ꯑꯉꯥꯡ ꯁꯉꯥꯡꯁꯨ ꯆꯤꯟꯁꯨ ꯌꯥꯝ ꯌꯥꯝ ꯍꯩꯕ ꯉꯥꯛꯇ
ꯑ ꯑꯇꯣ ꯍꯣꯏ ꯑꯇꯣꯟꯕ ꯑꯇꯣꯟꯕ ꯅꯪ ꯌꯥꯝ ꯃꯥꯟꯕꯗꯨꯗꯤ ꯑꯁ ꯍꯧꯔꯛꯀꯗꯤ ꯃꯄꯥꯒ ꯆꯞ ꯃꯥꯟꯅꯒꯗꯧꯔꯤꯅꯦ
ꯑ ꯑꯗꯨꯅꯤ ꯑꯗꯨꯅꯦꯍꯦꯟꯅ ꯁꯊꯤꯕ ꯍꯣꯏ ꯍꯣꯏ ꯏꯃꯣꯡꯗꯨꯀꯣ ꯋꯥꯁꯨ ꯆꯖꯥꯛ ꯆꯠ ꯉꯥꯡꯂꯛꯀꯅꯤ ꯃꯥꯅ
ꯎꯝ ꯑꯉꯥꯡꯁꯤꯡꯗꯤ ꯁꯨꯃꯥꯏꯅ ꯇꯧꯒꯗꯕꯅꯤꯅ ꯍꯥꯏꯗꯤ ꯁꯨꯝ ꯑꯉꯥꯡ ꯃꯇꯝꯗ ꯁꯨꯃꯥꯏꯅ ꯁꯨꯃꯥꯏꯅ ꯀꯌꯥꯝ ꯀꯩꯅꯣ ꯋꯥ ꯉꯥꯡꯒꯟꯕꯁꯦ ꯑꯃꯔꯣꯝꯗ ꯍꯥꯏꯅ ꯑꯃꯔꯣꯝꯗ ꯐꯩ
ꯑꯗꯨꯅ ꯐꯔꯌꯦ ꯋꯥ ꯉꯥꯡꯅꯕ ꯃꯆꯥꯁꯨ ꯀꯩꯅꯣ ꯇꯧꯋꯦꯕꯀꯣ
ꯎꯝ ꯋꯥ ꯉꯥꯡꯇꯕ ꯏꯌꯥꯝꯕꯒꯤ ꯃꯆꯥꯁꯨ ꯃꯤ ꯈꯔ ꯑꯉꯥꯡ ꯈꯔꯁꯦ ꯈꯔꯁꯦ ꯀꯩꯅꯣ ꯋꯥ ꯌꯥꯝ ꯉꯥꯡꯒꯟꯗꯕꯤ ꯇꯧꯋꯦꯕꯀꯣ ꯑꯩꯅ ꯋꯥꯒꯨꯝꯕ ꯍꯪꯕ ꯀꯥꯟꯗ ꯐꯖꯅ ꯈꯨꯝꯗꯕꯀꯣ ꯑꯗꯨꯗꯤ ꯂꯤꯆꯩꯅ ꯃꯥꯡ ꯊꯥꯔꯝꯒ ꯇꯧꯕꯅꯦ ꯑꯩꯗꯤ
ꯎꯝ
ꯅꯍꯥꯟꯁꯨ ꯅꯍꯥꯟꯁꯨ ꯀꯩꯅꯣ ꯏꯌꯥꯝꯕꯒ ꯑꯆꯧꯕꯒꯤ ꯃꯆꯥꯅꯨꯄꯤ ꯑꯍꯟꯗꯣ
ꯎꯝ
ꯂꯔꯤꯛ ꯏꯖꯝ ꯐꯦꯜ ꯇꯧꯋꯦ ꯍꯥꯏꯔꯛꯄ ꯋꯥꯅꯤꯗ ꯑꯁ
ꯎꯝ
ꯐꯞꯖꯅ ꯑꯩ ꯆꯩꯕꯤꯈ꯭ꯔꯕꯅꯤ ꯍꯧꯖꯤꯛꯀꯥꯟ ꯂꯝ ꯈꯔ ꯍꯦꯟꯕ ꯃꯥꯜꯂꯦ ꯂꯥꯏꯔꯤꯛ ꯄꯥꯕ ꯈꯔ ꯀꯩꯅꯣ ꯇꯧꯕ ꯃꯥꯜꯂꯦꯕꯀꯣ ꯑꯅ
ꯎꯝ
ꯃꯊꯪꯗ ꯁꯨꯃꯥꯏꯅ ꯑꯃꯨꯛꯀ ꯇꯧꯔꯒ ꯑꯩ ꯍ ꯑꯩ ꯊꯣꯛꯂꯛꯂꯛꯄ ꯀꯥꯟꯗ ꯌꯦꯡꯉꯨꯀꯣ ꯍꯥꯏꯅ ꯑꯩ ꯐꯖꯅ ꯍꯥꯏꯒ꯭ꯔꯥꯝ ꯃꯣꯏ ꯍꯧꯖꯤꯛꯀꯥꯟ ꯀꯥꯡꯕꯨꯁꯦ ꯂꯥꯏꯔꯤꯛ ꯂꯥꯏꯔꯤꯛ ꯄꯥꯅꯤꯡꯗꯕ ꯌꯥꯝ ꯇꯧꯔꯛꯑꯦꯕꯀꯣ ꯑꯉꯥꯡꯖꯤꯡꯖꯦ
ꯌꯥꯗ꯭ꯔꯦ ꯎꯝ ꯃꯇꯝꯁꯨ ꯇꯣꯉꯥꯟꯈ꯭ꯔꯦꯗꯅ ꯑ ꯑ ꯑꯈꯣꯏꯒꯤ ꯃꯇꯝꯒ ꯃꯣꯏꯒꯤ ꯃꯇꯝꯁꯤꯒ ꯌꯥꯝ ꯇꯣꯉꯥꯟꯈ꯭ꯔꯦ
ꯑꯩꯈꯣꯏꯒꯤ ꯃꯇꯝꯗꯅ ꯑꯩ ꯑꯩꯗꯤ ꯏꯌꯥꯝꯕꯒꯤ ꯃꯅꯥꯛꯇ ꯂꯩꯔꯛꯄꯅꯤꯅ ꯆꯩ ꯐꯖꯟ ꯆꯥꯔꯒ ꯑꯩꯁꯨ ꯍꯧꯔꯛꯄꯅꯤꯅꯦ ꯑꯗꯨ ꯑꯗꯨ ꯈꯜꯂꯨꯔꯒ ꯍꯧꯖꯤꯛꯀꯥꯟ ꯑꯉꯥꯡꯁꯤꯡꯗꯤ ꯆꯩ ꯆꯥꯗ꯭ꯔꯦ
ꯎꯝ
ꯀ꯭ꯂꯥꯁ ꯋꯥꯟ ꯐꯥꯎ ꯑꯦ ꯕꯤ ꯁꯤ ꯈꯪꯗꯅ ꯑꯩ ꯆꯪꯕꯅꯤꯅꯦ ꯀꯩꯅꯣ ꯋꯥꯔꯤꯗꯣ ꯑꯗꯨꯗ ꯏꯀꯥꯏꯕꯁꯤꯗꯤꯀꯣ ꯃꯃꯥꯡꯗ ꯃꯤ ꯃꯃꯥꯡ ꯀ꯭ꯂꯥꯁ ꯃꯃꯥꯡꯗ ꯀꯥꯎꯊꯣꯛꯑꯒ ꯃꯦꯗꯥꯝꯅ ꯑꯦ ꯕꯤ ꯁꯤ ꯏ ꯍꯜꯂꯒ ꯑꯗꯨꯃꯥꯏꯅ ꯇꯧꯕꯗꯣ ꯃꯦꯗꯥꯝ ꯑꯃ ꯑꯩꯒꯤ ꯑꯩꯉꯣꯟꯗ ꯇꯥꯛꯄ ꯃꯦꯗꯥꯝꯗꯣ ꯌꯥꯝ ꯐꯩ ꯑꯩ ꯍꯧꯖꯤꯛꯐꯥꯎ ꯃꯥꯥꯟ ꯇꯥꯞꯗꯨ ꯅꯤꯡꯁꯤꯡꯉꯤ ꯑꯩꯉꯣꯟꯗ ꯁꯨꯃꯥꯏꯅ ꯌꯥꯝ ꯄꯪꯉꯒ ꯂꯥꯛꯑꯁꯨ ꯋꯥꯈꯜ ꯅꯨꯡꯉꯥꯏꯇ ꯐꯠꯇꯕ ꯋꯥ ꯉꯥꯡ ꯉꯥꯡꯗꯦꯕꯀꯣ ꯍꯥꯏꯗꯤ ꯁꯤ ꯁꯨꯃꯥꯏꯅ ꯍꯧꯔꯛꯄ ꯈꯛꯇꯅꯤ ꯑꯩꯅꯁꯨ ꯍꯥꯏ ꯑꯩꯗꯤ ꯗꯥꯏꯔꯦꯛ ꯀ꯭ꯂꯥꯁ ꯋꯥꯟꯗ ꯑꯦꯗꯃꯤꯁꯟ ꯇꯧꯔꯒ ꯆꯥꯛ ꯆꯪꯕꯅꯤ ꯆꯔꯤ ꯀꯦꯖꯤ ꯑꯃꯠꯇꯁꯨ ꯌꯥꯎꯔꯛꯇꯦ ꯍꯥꯏꯕꯗꯨꯗ ꯃꯥ ꯑꯩꯕꯨ ꯊꯥꯖꯔꯦꯕꯀꯣ ꯑꯗꯨꯒꯤ ꯃꯥꯅ ꯑꯃꯨꯛꯀ ꯇꯞꯅ ꯇꯞꯅ ꯑꯃꯛ ꯑꯩꯉꯣꯟꯗ ꯑꯃꯨꯛꯀ ꯇꯥꯔꯛꯄ ꯑꯗꯨꯗꯒꯤꯗꯤ ꯑꯁ ꯑꯗꯨꯝ ꯌꯥꯔꯛꯈ꯭ꯔꯦ ꯑꯁ ꯑꯗꯨꯒꯤ ꯑꯣꯖꯥꯗꯣ ꯑꯩ ꯄꯨꯟꯁꯤꯗ ꯁꯨꯛꯀꯥꯎ ꯀꯥꯎꯔꯔꯣꯏ
ꯑꯣꯖꯥ ꯑꯗꯨ ꯑꯣꯖꯥꯅ ꯐꯖꯅ ꯇꯝꯃꯗꯤ ꯍꯧꯖꯤꯛꯁꯨ ꯍꯧꯖꯤꯛ ꯈꯔ ꯇꯣꯉꯥꯜꯂꯤꯗꯅ
ꯃꯥ ꯑꯍꯦ ꯍꯦ ꯍꯦ ꯍꯦ ꯍ ꯋꯔꯤꯗꯣ ꯑꯁ ꯑꯗꯨ ꯑꯗꯨ ꯃꯦꯗꯥꯝꯗꯣ ꯑꯁ ꯌꯥꯝ ꯅꯍꯥꯟ ꯑꯩꯒꯤ ꯑꯩꯅ ꯏꯁꯩ ꯗꯒ ꯊꯥꯒꯠꯄ ꯕꯤꯗꯤꯑꯣꯗꯨꯗ ꯑꯩꯒꯤ ꯃꯦꯗꯥꯝ ꯑꯃ ꯑꯩ ꯃꯦꯗꯥꯝꯃ ꯎ ꯃꯥꯜꯂꯦ ꯑꯗꯨꯅ ꯀꯣꯃꯦꯟ ꯐꯖꯟ ꯄꯤꯔꯝꯕ ꯋꯥꯅꯤ ꯗ ꯑꯁ ꯏꯆꯥꯅꯨꯄꯥꯁꯤ ꯁ꯭ꯋꯥꯗ ꯀꯩ ꯀꯩꯅꯣ ꯇꯧꯔ ꯂꯩꯔꯝꯃꯤ ꯍꯥꯏꯅꯀꯣ ꯑꯩꯅꯁꯨ ꯍꯥꯏꯕ ꯑꯩꯁ ꯏꯆꯥ ꯅꯨꯨꯄꯥꯁꯦ ꯍꯟꯗꯛ ꯄꯥꯈꯪ ꯐꯥꯕꯒꯤꯔꯥ ꯀꯩ ꯀꯩꯅꯣ ꯇꯧꯔꯛꯑꯦꯅꯦ ꯍꯥꯏꯅ ꯑꯩꯅꯃꯨꯛ ꯈꯨꯝꯕ ꯀꯣ
ꯅꯪꯅ ꯐꯖꯅ ꯇꯥꯛꯄꯤꯕꯒꯤ ꯑꯁꯤꯁꯦ ꯑꯩ ꯑꯁꯤ ꯐꯤꯕꯝ ꯐꯥꯎ ꯌꯧꯕ ꯐꯪꯕꯅꯤ ꯍꯥꯏꯅ ꯄꯤꯊꯄ ꯑꯥ ꯀꯩꯅꯣꯒꯤ ꯑꯃꯨꯛꯀ ꯄꯤꯔꯛꯀꯗꯕꯅꯤꯅꯦ
ꯃꯥꯅꯦ ꯃꯥꯅꯦ ꯌꯥꯝ ꯅꯨꯡꯁꯤꯈ꯭ꯔꯦꯗ ꯑꯈꯣꯏ ꯑꯣꯖꯥ ꯀꯥꯡꯕꯨꯗꯣ ꯈꯜꯂꯨꯔꯒ ꯌꯥꯝ ꯀꯩꯅꯣ ꯇꯧꯋꯦ ꯉꯁꯤꯗꯤ ꯌꯨꯝꯗ ꯂꯩꯒꯗ꯭ꯔꯥ
ꯉꯁꯤ ꯌꯨꯝ ꯂꯩꯒꯅꯤ ꯑꯥ